ꯑꯣ ꯀ꯭ꯔꯤꯔꯥ ꯅꯪꯁꯨ ꯑꯩ ꯐꯖꯅ ꯕꯦꯛꯒ꯭ꯔꯥꯎꯟ ꯐꯣꯟ ꯇꯝꯕ ꯌꯥꯔꯅꯤ ꯌꯥꯃꯦ ꯍꯥꯏꯔꯒ ꯇꯧꯔꯛꯑꯦ ꯅꯪ ꯃꯥꯢꯅꯁ ꯆꯠꯀꯅꯤꯀꯣ ꯍꯣꯔꯦꯟꯃꯨꯛ ꯀꯣꯜ ꯇꯧꯔꯛꯑꯣ ꯇꯥꯗꯦ ꯑꯎ ꯑꯁ ꯅꯪꯁꯨ ꯏꯅꯔꯖꯤ ꯂꯩꯇ꯭ꯔꯥ ꯀꯥꯟꯁꯤꯗꯀꯣ ꯋꯥ ꯉꯥꯡꯉꯣ ꯇꯥꯒꯦ ꯑꯩ ꯍ ꯍ ꯐ꯭ꯔꯥꯏ ꯔꯥꯏꯁ ꯆꯥꯕꯒꯤ ꯑꯦꯅꯔꯖꯤ ꯌꯥꯝ ꯂꯕ ꯈꯍ ꯀꯪꯖꯗꯦ ꯀꯔꯤꯔꯥ ꯇꯄꯤꯌꯣ ꯑꯝꯇ ꯍꯥ ꯍꯥ ꯑꯣ ꯑꯗꯨ ꯑꯣ ꯑꯣ ꯑꯩꯒꯤꯗꯣ ꯑꯗꯨꯒꯨꯝꯕ ꯖꯦꯔꯣꯛꯁꯦ ꯈꯪꯗꯦ ꯀꯝꯄ꯭ꯌꯨꯇꯔꯗꯣ ꯗꯥꯛ ꯇꯧꯔꯒ ꯊꯣꯛꯄꯗꯣ ꯅꯠꯇ꯭ꯔꯣ ꯑ ꯈꯪꯗꯦ ꯑꯝꯇ ꯖꯥꯠ ꯇꯥꯛꯄꯤꯌꯨ
ꯄꯤ ꯕꯤ ꯁꯤ ꯀꯥꯔꯠ ꯍꯥꯏꯕꯗꯤ ꯑꯩꯈꯣꯏꯅ ꯀꯟ ꯀꯟ ꯂꯥꯎꯕ ꯀꯥꯔꯠꯇꯣ ꯑꯗꯨ ꯀꯥꯔꯠꯇꯨꯗ ꯑꯩꯈꯣꯏꯒꯤ ꯄꯥꯔꯁꯣꯅꯦꯜ ꯗꯤꯇꯦꯜꯁꯇꯣ ꯑꯗꯨ ꯍꯥꯞꯆꯤꯜꯂꯒ ꯑꯩꯈꯣꯏꯅ ꯄꯥꯏꯕ ꯌꯥꯕ ꯀꯥꯔꯠꯇꯣ ꯄꯤꯕꯤꯁꯤ ꯀꯧꯋꯤ
ꯑꯣ ꯍ ꯍꯍ ꯄꯥꯟ ꯀꯥꯔꯠꯁꯦ ꯈꯪꯖꯗꯦ ꯑꯣꯖꯥꯅ ꯑꯝꯇ ꯇꯥꯛꯄꯤꯒꯦꯔꯥ
ꯄꯥꯟ ꯀꯥꯔꯠ ꯍꯥꯏꯕꯁꯤꯗꯤ ꯑꯩꯈꯣꯏꯒꯤ ꯄꯔꯁꯣꯅꯦꯜ ꯗꯤꯇꯦꯜꯁ ꯌꯥꯎꯕ ꯑꯗꯩ ꯕꯥꯏꯑꯣꯗꯥꯇꯥ ꯌꯥꯎꯕ ꯄꯣꯠ ꯑꯩꯈꯣꯏꯅ ꯄꯥꯟ ꯀꯥꯔꯠꯁꯦ ꯀꯃꯥꯏꯅ ꯁꯤꯖꯤꯟꯅꯒꯦ ꯍꯥꯏꯕꯗ ꯕꯦꯡ ꯅꯨꯡ ꯀꯩꯀꯥꯗ ꯁꯤꯖꯤꯟꯅꯩ ꯈꯪꯕꯤꯔꯅꯤꯀꯣ
ꯑꯣ ꯈꯪꯗꯦ
ꯅꯪ ꯈꯔ ꯕꯤꯖꯤ ꯇꯧꯔ ꯃꯥꯜꯂꯦ ꯊꯝꯖꯔꯒꯦ
ꯍꯣꯏ ꯍꯣꯏ ꯍꯦꯟ ꯇꯧꯔꯛꯑꯣ ꯁꯝꯃꯤꯠ ꯇꯧꯒꯅꯨ ꯀꯣꯃꯤꯠ ꯁꯨꯗ꯭ꯔꯦ ꯀꯥꯏ